ꯍꯜꯂꯣ
ꯍꯜꯂꯣ
ꯍꯜꯂꯣ
ꯎꯝ ꯑꯩꯒꯤ ꯈꯣꯟ ꯁꯦꯡꯅ ꯇꯥꯕ꯭ꯔꯥ ꯍꯜꯂꯣ ꯍꯜꯂꯣ
ꯑꯥ ꯍꯜꯂꯣ
ꯇꯥꯗꯕ꯭ꯔꯣ
ꯑꯣ ꯇꯥꯔꯦ ꯇꯥꯔꯦ ꯍꯧꯖꯤꯛ ꯑꯁ ꯉꯁꯥꯏꯗꯨ ꯇꯥꯗꯕ
ꯑꯣ ꯑꯣ ꯁꯦꯡꯅ ꯇꯥꯏꯀꯣ ꯍꯧꯖꯤꯛꯇꯤ
ꯌꯥꯝ ꯀꯟꯅ ꯁꯦꯡꯕꯗꯤ ꯑꯣꯏꯗꯦ ꯑꯗꯨ ꯗꯨꯝ ꯌꯥꯗꯤ ꯌꯥꯏ
ꯑꯣ ꯑꯣ ꯀꯩꯗꯧꯔꯝꯃꯤꯅꯣ ꯅꯪꯗꯤ ꯑꯩꯁꯦ ꯀꯩꯝ ꯇꯧꯗꯦ ꯍꯧꯖꯤꯛ ꯑꯗꯨꯝ ꯏꯁꯤꯡ ꯊꯛꯑꯒ ꯐꯝꯃꯒ ꯂꯩꯔꯝꯃꯤꯅꯦ ꯅꯪꯗꯦ
ꯑꯩꯗꯤ ꯕꯖꯥꯔ ꯆꯠꯂꯒ ꯍꯜꯂꯛꯑꯒ ꯂꯩꯗ
ꯑꯣ ꯕꯖꯥꯔ ꯗꯣ ꯃꯤ ꯆꯤꯟꯗ꯭ꯔꯣ ꯉꯁꯤꯗꯤ ꯀꯥꯡꯒꯤꯅꯤꯅ ꯀꯔꯤ ꯕꯖꯥꯔꯗ ꯃꯤ ꯆꯤꯟꯗꯕ꯭ꯔꯣ ꯍꯥꯏꯕ꯫
ꯌꯥꯝ ꯆꯤꯜꯂꯦ ꯑꯩꯗꯤ ꯊꯕꯛ ꯑꯃꯒꯤ ꯆꯠꯄꯅꯦ ꯏꯃꯥꯅ ꯏꯃꯥꯅ ꯄꯣꯠꯆꯩ ꯊꯥꯔꯛꯄꯀꯣ ꯑꯗꯨ ꯂꯧꯅꯕ ꯆꯠꯄꯅꯦ꯫
ꯑꯣ ꯑꯣ꯫
ꯇꯥꯕ꯭ꯔꯣ꯫
ꯇꯥꯕ꯭ꯔꯣ ꯇꯥꯏ ꯇꯥꯏ ꯍꯣꯏ꯫
ꯍꯜꯂꯣ꯫
ꯇꯥꯏꯌꯦ ꯇꯥꯏꯌꯦ꯫
ꯑꯗ ꯑꯁ ꯅꯪꯒꯤ ꯈꯣꯟꯁꯦ ꯌꯥꯝ ꯇꯞꯄꯤꯍꯦ꯫
ꯑꯗꯣ ꯅꯪ ꯕꯣꯂ꯭ꯌꯨꯝꯗꯤ ꯂꯩꯈꯠꯄ꯭ꯔꯣ꯫
ꯑꯁ ꯕꯣꯂ꯭ꯌꯨꯝꯗꯤ ꯐꯨꯜꯗꯅꯦ ꯀꯩꯅꯣ꫰꫰
ꯑꯁ꯫ ꯐꯔꯦ ꯐꯔꯦ ꯑꯩ ꯀꯟꯅ ꯍꯥꯏꯔꯛꯑꯒꯦ ꯑꯗꯨꯗꯤ ꯅꯪ ꯇꯥꯕ ꯅꯨꯡꯉꯥꯏꯅꯤꯡꯉꯥꯏ꯫
ꯎꯝ ꯗꯨꯃꯥꯏ ꯍꯥꯏꯑꯣꯠ ꯗꯨꯃꯥꯏ ꯍꯥꯏꯒꯗꯧꯕꯅꯤ
ꯎꯝ꯫ ꯉꯁꯤꯗꯤ ꯀꯣꯏꯕ ꯆꯠꯇꯦ ꯃꯤꯗꯤ ꯀꯣꯏꯕ ꯆꯠꯅꯩ ꯍꯥꯏꯌꯦ ꯉꯁꯤꯗꯤ꯫
ꯀꯥꯏꯗꯩꯩ ꯁꯤ ꯅꯣꯡꯁ ꯃꯔꯛꯁꯤꯗ ꯆꯠꯂꯗꯤ꯫ ꯍꯜꯂꯛꯄꯗꯗꯤ ꯁꯛ ꯌꯦꯡꯕ ꯌꯥꯔꯔꯣꯏꯅꯦ꯫
ꯅꯨꯡꯁꯥꯁꯤꯗꯤ ꯈꯔ ꯐꯩꯗ ꯆꯠ꯫ ꯆꯠꯀꯅꯤ ꯍꯥꯏꯅ ꯄ꯭ꯂꯥꯟ ꯇꯧꯔꯝꯕꯅꯦ ꯅꯣꯡ ꯇꯥꯔꯛꯀꯗ꯭ꯔꯥ ꯍꯥꯏꯅ ꯑꯩꯈꯣꯏꯗꯤ ꯆꯠ ꯇ ꯇꯣꯛꯑꯦ꯫
ꯅꯣ ꯅꯪ ꯆꯠꯄꯔ ꯉꯁꯤ꯫
ꯍꯥ꯫
ꯀꯔꯤ ꯍꯥꯏꯕ ꯑꯃꯨꯛꯀ ꯍꯥꯏꯔꯛꯑꯣ꯫ ꯆꯠꯁꯦꯔꯥ ꯍꯥꯏꯅ ꯇꯧꯔꯝꯕ ꯑꯗꯣ
ꯍꯧꯖꯤꯛ ꯂꯣ꯫
ꯑꯥ ꯉꯁꯥꯏ ꯉꯁꯥꯏ ꯇꯧꯔꯝꯕꯅꯦ ꯑꯗꯨꯗ ꯅꯣꯡ ꯇꯥꯔꯛꯀꯗ꯭ꯔꯥ ꯍꯥꯏꯅ ꯑꯗꯨꯝ ꯇꯜꯂꯦꯗ ꯍꯥꯏꯅ ꯂꯩꯔꯒ ꯅꯣꯡꯗꯤ ꯇꯥꯗꯦ ꯅꯨꯡꯁꯥ ꯌꯥꯝ ꯁꯥꯒꯠꯂꯛꯑꯦ꯫
ꯌꯥꯝ ꯁꯥꯕ ꯀꯥꯟꯗ ꯃꯄꯥꯟ ꯊꯣꯛꯀꯅꯨ ꯁꯟꯕꯥꯟꯕꯔ꯭ꯟ ꯑꯣꯏꯅꯤꯀꯣ꯫
ꯑꯁ ꯀꯥꯏꯗꯦꯗ ꯑꯗꯨꯕꯨꯗꯤ ꯅꯣꯡ ꯇꯥꯕꯗꯒꯤꯗꯤ ꯈꯔ ꯐꯩꯗ ꯁꯤꯅ꯫ ꯀꯩꯗꯧꯔꯝꯃꯤꯅꯣ ꯅꯪ ꯊꯕꯛ ꯁꯨꯔꯤꯔꯣ꯫
ꯅꯠꯇꯦ ꯁꯥꯃꯟꯕꯒꯤ ꯍꯩ ꯃꯍꯤ ꯊꯥꯛꯀꯔꯝꯕꯅꯤ꯫
ꯑꯣ ꯑꯣ ꯌꯥꯏ ꯌꯥꯏ ꯑꯣ ꯅꯪ ꯕꯔꯥꯗ ꯂꯩꯕ꯭ꯔꯥ ꯑꯗꯨ ꯑꯣꯏꯔꯗꯤ꫰
ꯍꯣꯏ ꯂꯩꯌꯦ꯫
ꯑꯣꯑꯣ꯫
ꯃꯥꯟꯗꯕꯥꯔ꯫
ꯎꯝ ꯑꯗꯨꯒꯤ ꯅꯠꯇꯦꯗ ꯆꯨꯝꯅ ꯍꯪꯕꯅꯤꯗ꯫ ꯍꯦꯟꯖꯥꯡ ꯅꯥꯄꯤ ꯍꯦꯟꯖꯥꯡ ꯂꯥꯏꯛ ꯄꯣ ꯆꯩ ꯊꯥꯔꯛꯑꯦ ꯍꯥꯏꯕꯗꯨꯗ ꯑꯩꯗꯤ꯫ ꯑ ꯌꯨꯝꯗꯒꯤ ꯊꯥꯔꯛꯄ꯭ꯔꯥ ꯍꯥꯏꯅ ꯈꯟꯕ ꯑꯗꯨꯒꯤꯅꯤꯗ꯫
ꯍꯣꯏ ꯌꯨꯝꯗꯒꯤ ꯊꯥꯔꯛꯄ ꯑꯗꯨꯅꯤ꯫
ꯀꯩꯀꯩ ꯄꯤꯔꯛꯀꯦ ꯌꯨꯝꯗꯒꯤ꯫
ꯎꯝ ꯉꯁꯤꯗꯤ ꯉꯁꯤꯗꯤ ꯌꯥꯝ ꯀꯩꯅꯣ ꯊꯥꯔꯛꯇꯦ ꯂꯐꯣꯏ ꯈꯛꯇ ꯊꯔꯛꯑꯦ꯫
ꯑꯣ ꯑꯣ꯫
ꯂꯐꯣꯏ ꯈꯛꯇ ꯊꯥꯔꯑꯦ꯫
ꯑꯗꯨꯝ ꯊꯥꯔꯛꯄ꯭ꯔꯣ ꯊꯥ ꯈꯨꯗꯤꯡ ꯆꯥꯅꯤꯡꯉꯥꯏꯒꯤ꯫
ꯏꯁ ꯊꯥꯔꯛꯏꯅ ꯊꯥ ꯈꯨꯗꯤꯡ ꯌꯥꯝ ꯗꯨꯝ ꯊꯥꯔꯛꯏꯅ꯫
ꯅꯨꯡꯉꯥꯏꯍꯦ ꯅꯣꯏꯗꯤ꯫
ꯎꯝ꯫ ꯅꯝ ꯊꯥꯗꯤ ꯊꯥꯔꯦ ꯅꯪꯗꯤ ꯅꯪꯗꯤ ꯀꯅꯥ ꯀꯅꯥ ꯂꯩꯃꯤꯟꯅꯕ꯭ꯔꯥ꯫
ꯑꯩꯗꯤ ꯑꯩꯒꯤ ꯏꯃꯨꯡ ꯃꯅꯨꯡ ꯑꯗꯨꯝ ꯄꯨꯜꯂꯞ ꯂꯩꯌꯦ ꯁꯤꯗ꯫
ꯁꯤ ꯐꯦꯃꯤꯂꯤ ꯐꯦꯃꯤꯂꯤ ꯑꯣꯏꯅ ꯂꯩꯕ꯭ꯔꯥ꯫
ꯎꯝ ꯎꯝ ꯏꯃꯨꯡ ꯄꯨꯟꯅ ꯂꯩꯌꯦ ꯅꯪꯗꯤ ꯅꯊꯟꯗ ꯂꯩꯕ꯭ꯔꯣ ꯅꯠꯇ꯭ꯔꯒ ꯃꯤ ꯃꯌꯥꯝ ꯍꯥꯏ ꯂꯩꯗꯅ ꯕꯔꯥ ꯂꯩꯕꯗꯣ ꯕꯔꯥ ꯂꯩꯕꯗꯣ ꯅꯊꯟꯗ ꯂꯩꯕ꯭ꯔꯣ ꯍꯥꯏꯕ
ꯏꯃꯥꯟꯅꯕ ꯑꯃꯒ ꯂꯩꯑꯦ
ꯑꯣꯑꯣ
ꯏꯊꯟꯗ ꯂꯩ
ꯏꯊꯟꯇ ꯂꯩꯕꯁꯦ ꯅꯨꯡꯉꯥꯏꯇꯦꯕ ꯀꯩꯅꯣꯍꯦ ꯏꯊꯟ ꯏꯊꯟꯇ ꯂꯩꯕꯁꯨ ꯅꯨꯡꯉꯥꯏꯕꯁꯨ ꯂꯩꯕꯅꯦ ꯃꯤ ꯃꯁꯛ ꯎꯃꯜꯂꯗꯤ ꯌꯦꯡꯅꯤꯡ
ꯅꯔꯛꯄ ꯃꯇꯝꯗ ꯀꯃꯥꯏ ꯇꯧꯅꯤ
ꯑꯗꯨ ꯑꯣꯏꯔꯗꯤ ꯃꯤ ꯀꯧ ꯑꯗꯨ ꯃꯇꯝꯗꯗꯤ ꯃꯤ ꯀꯧꯅꯤ ꯀꯩꯅꯣ ꯍꯥꯏꯗꯤ ꯃꯤ ꯃꯁꯛ ꯎꯃꯜꯂꯗꯤ ꯌꯦꯡꯅꯤꯡꯗꯕꯁꯨ ꯌꯥꯎꯋꯦ ꯑꯩꯗꯤ
ꯑꯩꯗꯤ ꯁꯨꯃꯥꯏ ꯇꯧꯗꯦ
ꯐꯩ ꯐꯩ
ꯏꯃꯥꯟꯅꯕꯗꯣ ꯌꯦꯡꯒ ꯑꯩꯗꯤ ꯍꯔꯥꯎꯏ ꯎꯕꯗ ꯍꯥꯏꯗꯤ ꯅꯨꯡꯁꯤ ꯆꯥꯟꯅꯅ ꯂꯩꯕꯗꯣ ꯑꯗꯨ ꯌꯦꯡꯕ ꯅꯨꯡꯉꯥꯏꯗꯅ
ꯍꯣꯏ ꯍꯣꯏ ꯍꯣꯏ ꯌꯥꯏ ꯌꯥꯏ
ꯏꯟꯁꯥꯡꯒꯨꯝꯕ ꯍꯥꯎꯗꯕ ꯃꯇꯝꯗ ꯉꯁꯤ ꯀꯃꯥꯏꯅ ꯇꯧꯁꯤꯔꯦ ꯍꯥꯏꯅ ꯇꯥꯟꯅꯕꯀꯣ ꯁꯤ ꯈ꯭ꯋꯥꯏ ꯅꯨꯡꯉꯥꯏꯔꯤꯁꯦ
ꯎꯝ ꯎꯝ ꯌꯥꯏꯗꯨꯁꯨ
ꯑꯩꯗꯤ ꯁꯨꯃꯥꯏꯅ ꯇꯧꯁꯤ ꯌꯥꯝ ꯅꯨꯡꯉꯥꯏ
ꯑꯗꯣ ꯉꯁꯤꯗꯤ ꯀꯩ ꯆꯥꯔꯕ ꯅꯣꯏꯗꯤ
ꯉꯔꯥꯡ ꯉꯔꯥꯡꯒꯤ ꯑꯣꯛ ꯁꯥ ꯈꯔ ꯂꯦꯝꯍꯧꯕ ꯑꯗꯨꯒ ꯆꯝꯊꯣꯡ ꯁꯧꯒ꯭ꯔꯤ ꯊꯣꯡꯕ ꯆꯥꯏ
ꯍꯥꯎꯋꯤꯅꯦ
ꯀꯝꯕꯥꯏꯅꯦꯁꯟꯗꯤ ꯌꯥꯝꯕꯖꯥꯠꯅꯤ ꯉꯁꯤꯁꯨ
ꯌꯥꯏ ꯌꯥꯏ ꯑꯗꯣ ꯅꯣꯏꯅ ꯑꯗꯨꯝ ꯊꯣꯡꯉꯦ ꯅꯪꯅ ꯑꯃꯨꯛ ꯊꯣꯡ ꯅꯃꯥꯟꯅꯕꯅ ꯑꯃꯨꯛ
ꯍꯣꯏ ꯍꯣꯏ ꯁꯨꯃꯥꯏ ꯁꯨꯃꯥꯏꯅ ꯇꯧꯕ ꯏꯕꯥꯅꯤꯗꯤ ꯏꯕꯥꯅꯤꯗꯤ ꯊꯣꯡꯕꯗꯗꯤ ꯄꯨꯔꯥ ꯃꯥꯁꯇꯔꯅꯤ ꯀꯩꯅꯣ
ꯑꯁ ꯑꯁ ꯑꯁ ꯌꯥꯝ
ꯑꯩꯈꯣꯏ ꯅꯨꯄꯤ ꯑꯣꯏꯍꯧꯕ ꯀꯥꯡꯕꯨ ꯑꯈꯣꯏ ꯅꯨꯄꯤ ꯑꯣꯏꯍꯧꯗꯧ ꯀꯥꯡꯕꯨ ꯇꯨꯡꯗ ꯌꯥꯝ ꯅꯨꯡꯉꯥꯏꯔꯛꯀꯅꯤ ꯁꯤꯒꯤ ꯃꯇꯥꯡꯗꯗꯤꯀꯣ
ꯑꯣ ꯌꯥꯏ ꯌꯥꯏ ꯑꯗꯨꯁꯨ ꯑꯩ ꯆꯥꯛ ꯊꯣꯡꯕ ꯍꯩ ꯍꯥꯏꯔꯒꯀꯣ ꯅꯨꯄꯤ ꯊꯤꯕꯅ
ꯆꯥꯛ ꯏꯟꯁꯥꯟ ꯊꯣꯡꯕꯗꯤ ꯌꯥꯝ ꯍꯩꯗ ꯏꯁꯥ ꯊꯥꯒꯠꯂꯦ ꯍꯥꯏꯅ ꯍꯥꯏꯒꯗ꯭ꯔꯥ ꯍꯥꯏꯅ ꯈꯜꯂꯤꯕꯅꯤꯅꯦ
ꯑꯩ ꯏꯁꯥꯅ ꯏꯁꯥ ꯏꯊꯟꯇ ꯊꯥꯒꯠꯇꯅ ꯀꯅꯥꯅ ꯂꯥꯛꯑꯒ ꯊꯥꯒꯠꯄꯤꯗꯣꯏꯅꯣ ꯏꯁꯥ ꯏꯊꯟ ꯊꯥꯒꯠ ꯀꯥꯗꯕꯅꯦ
ꯍꯥꯏꯗꯤ ꯏꯁꯥꯅ ꯊꯥꯒꯠꯄ ꯃꯍꯨꯠꯇꯤ ꯃꯤꯅ ꯊꯥꯒꯠꯄꯗꯨꯅ ꯈꯔꯗꯤ ꯇꯧꯋꯦ ꯀꯩꯅꯣꯝ ꯇꯧꯋꯦꯗꯅ
ꯏꯁ ꯌꯥꯏ ꯌꯥꯏ ꯅꯪꯒꯤꯗꯨꯁꯨ ꯆꯨꯝꯃꯦ ꯆꯨꯝꯃꯦ ꯅꯪꯗꯤ ꯀꯔꯤ ꯇꯧꯔꯤꯅꯣ ꯍꯥꯏꯕꯗꯤ ꯑꯗꯨꯝ ꯍꯧꯖꯤꯛ ꯂꯥꯏꯔꯤꯛ ꯇꯝꯃꯤꯔꯥ ꯅꯠꯇ꯭ꯔꯒ ꯊꯕꯛ ꯁꯨꯕꯒꯨꯝꯕ
ꯂꯥꯏꯔꯤꯛ ꯇꯝꯕ
ꯇꯝꯕ ꯂꯣꯏꯗ꯭ꯔꯤꯕꯣ ꯅꯣꯏꯁꯦ
ꯂꯣꯏꯗ꯭ꯔꯤ ꯅꯍꯥꯟꯅ ꯂꯣꯏꯗꯤ ꯂꯣꯏꯗ꯭ꯔꯤꯉꯩꯗ ꯑꯗꯨꯝ ꯇꯧꯕ ꯌꯥꯕ ꯈꯔ ꯊꯕꯛ ꯏꯪꯈꯥꯡ ꯈꯔ ꯊꯤꯔꯒ ꯂꯩꯔꯝꯃꯦ
ꯑꯣ ꯑꯣ
ꯊꯕꯛ ꯐꯪꯍꯧꯗꯕ ꯌꯨꯠ ꯍꯥꯏꯕꯗꯨ ꯑꯩꯈꯣꯏ ꯀꯥꯡꯕꯨꯅꯤꯅꯦ ꯂꯥꯏꯔꯤꯛ ꯇꯝꯕꯗꯤ ꯂꯣꯏꯔꯒ ꯂꯣꯏꯔꯒ
ꯎꯝ ꯅꯪ ꯀꯔꯤꯗ ꯂꯣꯏꯁꯟꯒꯦ ꯂꯥꯏꯔꯤꯛꯁꯦ
ꯍꯜꯂꯣ
ꯑꯣ ꯇꯥꯏ ꯇꯥꯏ ꯀꯨꯏꯔꯦꯕ
ꯎꯝ ꯑꯩꯅ ꯍꯥꯏꯕꯗꯤꯀꯣ ꯍꯣꯏ ꯀꯨꯏꯔꯝꯃꯅꯤ ꯑꯗꯣ ꯅꯪ ꯀꯔꯤꯗ ꯂꯣꯏꯁꯟꯕ꯭ꯔꯥ ꯍꯥꯏꯕ
ꯍꯥꯏꯗꯤ ꯀꯔꯝꯕ ꯃꯐꯝꯗ ꯀꯔꯝꯕ ꯀꯣꯂꯦꯖꯇ ꯂꯣꯏꯕ꯭ꯔꯥ ꯍꯥꯏꯕ
ꯎꯝ ꯑꯝ ꯍꯥꯏꯕꯗꯤ ꯅꯪꯅ ꯇꯝꯕ ꯂꯣꯏꯕꯗꯣ ꯑꯗꯨꯝ ꯒ꯭ꯔꯦꯖꯨꯌꯦꯁꯟꯗ ꯂꯣꯏꯁꯤꯟꯕ꯭ꯔꯥ ꯃꯥꯁꯇꯔ ꯂꯣꯏꯁꯤꯟ ꯁꯟꯕ꯭ꯔꯥꯅ
ꯑ ꯒ꯭ꯔꯦꯖꯨꯑꯦꯁꯟꯗ ꯒ꯭ꯔꯦꯖꯨꯑꯁꯟ ꯇꯣꯛꯄ
ꯑꯣ ꯑꯣ ꯑꯣ ꯇꯧꯅꯤꯡꯗ꯭ꯔꯕ ꯃꯈꯥꯗꯤ
ꯃꯈꯥ
ꯍꯣꯏ ꯇꯧꯅꯤꯡꯂꯛꯇ꯭ꯔꯦ ꯍꯥꯏꯗꯤ ꯃꯤ ꯍꯧꯖꯤꯛ ꯃꯁꯇꯔ ꯂꯣꯏꯔꯒ ꯄꯩ ꯄꯩꯔꯒ ꯊꯝꯕꯗꯣ ꯂꯩꯕꯗꯣ ꯑꯗꯨ ꯇꯥ ꯇꯥꯔ ꯂꯩꯔꯝꯕꯗꯣ ꯌꯦꯡꯕꯗ ꯈꯤꯔꯦꯕ ꯇꯟꯈ꯭ꯔꯦꯕꯀꯣ
ꯃꯤ ꯇꯥꯔꯁꯨ ꯅꯪ ꯇꯥꯗꯅꯤꯉꯥꯏ ꯍꯣꯠꯅ ꯂꯣꯏꯔꯦ ꯀꯩꯅꯣ ꯀꯅꯥ ꯃꯤ ꯇꯥꯏ ꯍꯥꯏꯔꯒ ꯑꯩꯁꯨ ꯇꯥꯒꯅꯤ ꯍꯥꯏꯕ ꯂꯩꯕ ꯅꯠꯇꯦ
ꯇꯧꯅꯤꯡꯗ꯭ꯔꯦ ꯑꯗꯨꯒꯤ ꯑꯩ ꯏꯁꯥꯅ ꯇꯣꯛꯄꯅꯤ
ꯎꯝ ꯏꯒꯅꯧꯗ ꯇꯧꯁꯤꯜꯂꯣ ꯅꯪ ꯇꯧꯅꯤꯡꯗ꯭ꯔꯁꯨ
ꯑꯦ ꯑꯩ ꯏꯅꯧꯗ ꯇꯧꯒꯦ ꯍꯥꯏꯅ ꯈꯟꯂꯗꯤ ꯅꯍꯥꯟꯅ ꯌꯨꯅꯤꯕꯔꯁꯤꯇꯤꯗ ꯇꯧꯒꯗꯕꯅꯦ ꯇꯧꯔꯣ ꯑꯩꯅ ꯇꯧꯅꯤꯡꯗꯕꯒꯤꯅꯤ
ꯑꯣ ꯑꯣ
ꯅꯪꯗꯤ ꯀꯔꯤ ꯅꯪꯗꯤ ꯀꯔꯤ ꯇꯧꯔꯦ
ꯑꯩꯗꯤ ꯑꯃꯨꯛ ꯃꯥꯁꯇꯔ ꯂꯣꯏꯁꯤꯜꯂꯒ ꯑꯃꯨꯛ ꯏꯅꯧ ꯅꯧꯅ ꯕꯤ ꯑꯦꯠ ꯑꯃꯨꯛ ꯇꯧꯈꯠꯂꯛꯏ
ꯑꯣ ꯍꯣ ꯀꯔꯝ ꯀꯥꯟꯗ ꯃꯥꯁꯇꯔ ꯂꯣꯏꯕ
ꯑꯩꯁꯦ ꯇ꯭ꯋꯦꯟ ꯇ꯭ꯋꯦꯟꯇꯤ ꯐꯣꯔꯗ
ꯒꯨꯗ ꯐꯩꯅꯦ ꯑꯗꯨꯗꯤ ꯕꯦꯠꯇꯤ ꯀꯔꯝ ꯀꯥꯟꯗ ꯂꯣꯏꯒꯗꯕ꯭ꯔꯥ ꯕꯦꯠꯇ ꯆꯍꯤ ꯀꯌꯥ ꯆꯪꯕ꯭ꯔꯥ
ꯆꯍꯤ ꯑꯅꯤ ꯆꯪꯉꯦ ꯑꯗꯣ ꯃꯊꯪ ꯆꯍꯤ ꯂꯣꯏꯒꯅꯤ ꯑꯩꯒꯤꯗꯤ꯫
ꯑꯣ ꯅꯨꯡꯉꯥꯏꯕ꯭ꯔꯥ ꯑꯗꯣ ꯀꯃꯥꯏ ꯇꯧꯕ꯭ꯔꯥ
ꯎꯝ ꯑꯩꯒꯤ ꯑꯣꯏꯅꯗꯤ ꯑꯗꯨꯝ ꯅꯨꯡꯉꯥꯏꯌꯦ ꯍꯥꯏꯕꯗꯤ ꯑꯗꯨꯝ ꯑꯍꯥꯟꯕꯗꯗꯤ ꯅꯨꯡꯉꯥꯏꯔꯝꯗꯧ ꯃꯥꯟꯗꯦꯕꯀꯣ ꯍꯥꯏꯕꯗꯤ ꯍꯩꯅꯗꯧ ꯃꯥꯜꯂꯝꯗꯕꯅꯦꯕ ꯑꯗꯨꯝ ꯇꯞꯅ ꯇꯞꯅ ꯑꯗꯨꯝ ꯇꯝꯃꯛꯑꯒ ꯑꯗꯨꯝ ꯃꯥꯒꯤ ꯅꯨꯡꯉꯥꯏꯕꯁꯨ ꯂꯩꯔꯝꯃꯦ
ꯎꯝ
ꯅꯣꯏꯁꯨ ꯇꯝꯕ ꯌꯥꯏ ꯇꯝꯅꯤꯡꯉꯅꯤ ꯇꯝꯃꯨꯅ ꯅꯨꯄꯥ ꯑꯣꯖꯥ ꯌꯥꯝ ꯋꯥꯠꯂꯦ ꯍꯟꯗꯛꯀꯥꯟ
ꯑꯩ ꯑꯗꯨꯒꯤ ꯄ꯭ꯔꯣꯐꯦꯁꯟꯗꯣ ꯇꯟꯕꯒꯤꯅꯤꯅꯦ ꯂꯩꯔꯤꯁꯦ ꯑꯩ ꯃꯤꯉꯣꯟꯗ ꯇꯥꯛꯄꯁꯦ ꯑꯩꯒꯤ ꯈ꯭ꯋꯥꯏꯗꯒꯤ ꯑꯩ ꯄꯥꯝꯖꯗꯦꯕ ꯕꯤꯠ ꯂꯩꯇꯕꯗꯣ
ꯎꯝ ꯑꯁ ꯇꯧꯅꯤꯡꯉꯒ ꯇꯧꯕ ꯅꯠꯇꯦꯍꯦ ꯇꯧꯗ ꯌꯥꯗꯕꯒꯤ ꯇꯧꯕ ꯉꯥꯛꯇꯅꯦ ꯍꯧꯖꯤꯛꯄꯨ ꯀꯔꯤ
ꯃꯇꯝꯅ ꯌꯥꯔꯛꯇꯕꯒꯤ ꯇꯧꯔꯛ ꯇꯧꯕ꯭ꯔꯥ
ꯑꯗꯨꯅꯤꯅꯦ ꯌꯥꯝ ꯇꯟ ꯀꯅꯥ ꯑꯣꯖꯥ ꯑꯉꯥꯡ ꯑꯣꯏꯔꯤꯉꯩꯗꯒꯤ ꯍꯥꯏꯁꯤꯔ ꯅꯠꯇ꯭ꯔꯒ ꯃꯥꯒꯤ ꯊꯃꯣꯏꯅꯨꯡꯗꯒꯤ ꯑꯩ ꯑꯣꯖꯥ ꯑꯣꯏꯅꯤꯡꯉꯦ ꯍꯥꯏꯕ ꯃꯤꯗꯤꯀꯣ ꯆꯥꯝꯃꯗ ꯑꯃꯈꯛꯇꯪ ꯑꯣꯏꯔꯝꯅꯤ ꯁꯦꯡꯅ ꯍꯥꯏꯔꯗꯤ
ꯑꯗꯨꯝ ꯑꯃꯔꯣꯝꯗ ꯍꯥꯏꯔ ꯅꯪ ꯆꯍꯤ ꯀꯌꯥ ꯁꯨꯔꯒꯦ꯫
ꯑꯩꯁꯦ ꯀꯨꯟꯇꯔꯦꯠ꯫
ꯑꯁ ꯏꯆꯦꯅꯤꯅꯦ ꯑꯗꯨꯗꯤ꯫ ꯁꯥꯒꯩꯗꯨꯒ ꯆꯞ ꯃꯥꯟꯅꯩꯍꯦ ꯏꯕꯥꯅꯤ꯫
ꯍꯣꯏ ꯍꯣꯏ꯫
ꯀꯨꯟꯇꯔꯦꯠ ꯑꯣꯏꯔꯗꯤ꯫ ꯀꯨꯟ ꯅꯤꯄꯥꯟꯗ ꯀꯨꯟꯅꯤ꯫ ꯀꯨꯟ ꯅꯤꯄꯥꯟꯅ ꯅꯪ ꯅꯪ ꯂꯣꯏꯒꯗꯕꯀꯣ ꯑꯗꯨꯗꯤ ꯀꯨꯟ ꯅꯤꯄꯥꯟ꯫ ꯀꯨꯟ꯫ ꯀꯨꯟꯊ꯭ꯔꯥ ꯇꯨ ꯊꯥꯎꯖꯟ ꯀꯨꯟꯊ꯭ꯔꯥ ꯒꯨꯝꯕꯗꯤ ꯊꯕꯛ ꯐꯪꯂꯝꯕ ꯌꯥꯏ꯫ ꯀꯟꯅ ꯍꯣꯠꯅꯗ꯭ꯔꯤ ꯀꯟꯅ ꯍꯣꯠꯅꯔꯤꯗꯤꯀꯣ꯫
ꯐꯪꯖꯔꯒꯦ ꯐꯪꯖꯔꯒꯦ꯫
ꯑꯗꯨ ꯃꯇꯝꯗ ꯇꯧꯍꯧꯔꯒ ꯆꯞꯅ ꯌꯨꯝ ꯄꯥꯜꯂꯒ ꯅꯨꯡꯉꯥꯏꯅ ꯐꯦꯃꯤꯂꯤ ꯑꯣꯏꯔꯒ ꯌꯦꯡꯕ ꯌꯥꯔꯦ
ꯍꯣꯏꯅꯦ ꯍꯥꯏꯕꯕꯨꯗꯤ ꯌꯥꯝ ꯅꯨꯡꯉꯥꯏꯅꯦ ꯃꯊꯪ ꯃꯊꯪ ꯇꯧꯔꯛꯀꯗꯕꯁꯤꯗ
ꯃꯤꯅꯦ ꯋꯥꯁꯦ ꯀꯣ
ꯎꯝ ꯍꯥꯏꯕꯗꯤ ꯈꯟꯕꯗꯤ ꯅꯨꯡꯉꯥꯏꯕ
ꯅꯨꯄꯥꯗꯤ ꯀꯣꯏꯕꯗꯤ ꯂꯩꯔꯝꯒꯅꯤꯗꯅ
ꯂꯩꯍꯦ ꯍꯧꯖꯤꯛ ꯃꯇꯝꯗꯨꯕꯨ
ꯎꯝ ꯂꯩꯒꯗꯕꯅꯦ ꯍꯨꯖꯤꯛꯇꯤ ꯃꯇꯝ ꯂꯥꯛꯈ꯭ꯔꯕ ꯃꯥꯜꯂꯦ꯫
ꯍꯣꯏꯅꯦ ꯃꯇꯝ ꯂꯥꯛꯑꯦ ꯑꯗꯣ ꯑꯩꯅ ꯁ꯭ꯋꯥꯏꯁꯦ ꯇꯝꯕ ꯂꯣꯏꯗꯕꯁꯤꯗ꯫ ꯄꯜꯂꯒ ꯂꯩꯥꯆꯤꯅꯤ꯫
ꯑꯩꯈꯣꯏ ꯑꯩꯈꯣꯏ ꯑꯣꯖꯥ ꯑꯃꯅ ꯃꯥ ꯃꯥꯁꯇꯔ ꯇꯧꯔꯤꯉꯩꯗ꯫ ꯃꯥꯏ ꯄ꯭ꯔꯣꯐꯦꯁꯔꯗꯨꯅ ꯍꯩ ꯅꯨꯄꯥ ꯅꯪ ꯅꯨꯄꯤ꯫ ꯀꯣꯏꯔꯕ ꯍꯥꯏꯕ ꯀꯥꯟꯗ ꯀꯣꯏꯗ꯭ꯔꯤ ꯍꯥꯏꯕ ꯀꯥꯟꯗ ꯑꯁ ꯊꯦꯡꯒꯗꯧꯔꯦ꯫
ꯂꯥꯏꯔꯤꯛ ꯇꯝꯃꯨ ꯍꯥꯏꯕꯗꯤ ꯅꯠꯇꯕ ꯎꯝ꯫
ꯑꯣ ꯐꯥꯏꯅꯦꯜ ꯏꯌꯥꯔꯗ ꯅꯨꯄꯤ ꯀꯣꯏꯁꯜꯂꯣ ꯅꯪ ꯃꯇꯝ ꯍꯦꯟꯗꯧꯔꯦ ꯍꯥꯏꯅꯀꯣ꯫
ꯂꯥꯏꯔꯤꯛ ꯇꯝꯃꯨ ꯍꯥꯏꯕꯗꯤ ꯅꯠꯇꯦꯕ ꯅꯨꯄꯤ ꯀꯣꯏ ꯊꯠꯂꯣ ꯍꯥꯏꯅ ꯏꯟꯁꯤꯜꯂꯤꯅꯦꯕ ꯃꯥꯏꯁꯦ
ꯂꯥꯏ ꯐꯅ ꯊꯤꯕ ꯍꯧꯔꯛꯑꯣ ꯍꯥꯏꯅ ꯀꯣ
ꯎꯝ
ꯃꯥꯏ ꯑꯣꯏꯕ
ꯑꯗꯣ ꯅꯪꯗꯤ ꯅꯪꯗꯤ ꯇꯝꯕꯁꯨ ꯂꯣꯏꯔꯦ ꯍꯥꯏꯌꯦ ꯍꯧꯖꯤꯛ ꯊꯕꯛꯁꯨ ꯊꯤꯔꯤ ꯍꯥꯏꯌꯦ ꯑꯗꯣ ꯅꯪꯒꯤꯗꯤ
ꯑꯩꯗꯤ ꯀꯣꯏꯗ꯭ꯔꯤꯍꯦ
ꯑꯗꯨ ꯑꯣꯏꯔꯗꯤ ꯊꯦꯡꯉꯁꯤꯦ ꯅꯪ ꯑꯣꯏꯔꯝꯗꯧ ꯃꯥꯜꯂꯦ
ꯁ ꯑꯩꯗꯤ ꯉꯜꯂꯤꯍꯦ ꯑꯩ ꯆꯍꯤ ꯀꯨꯟꯃꯔꯤ ꯈꯛꯇ ꯉꯥꯏꯔꯦ
ꯋꯥꯁ ꯅꯨꯡꯉꯥꯏꯔꯝꯅꯤꯗ ꯑꯉꯥꯡ ꯑꯣꯏꯕꯁꯦ